ꯇꯥꯕ꯭ꯔꯣ꯫
ꯇꯥꯏꯌꯦ꯫
ꯍꯣ ꯅꯪꯕꯨ ꯆꯥꯛ ꯆꯥꯔꯕ ꯀꯃꯥꯏꯟ ꯇꯧꯔꯒꯦ꯫
ꯆꯥꯛ ꯆꯥꯗ꯭ꯔꯤꯗ ꯑꯌꯨꯛꯀꯤ ꯑꯆꯣꯏꯄꯥ ꯀꯔꯤ ꯀꯥ ꯆꯥꯥꯁꯟꯕ ꯂꯣꯏꯗ ꯉꯥꯏꯔꯤ ꯍꯧꯖꯤꯛꯇ꯫
ꯑꯣ ꯑꯩꯗꯣ ꯅꯪꯉꯣꯟꯗꯅꯦ ꯍꯧꯖꯤꯛꯀꯥꯟꯁꯦ ꯇꯨꯔꯦꯟꯗ ꯉꯥ ꯌꯥꯝ ꯐꯥꯏꯌꯦꯅ ꯍꯥꯏꯕ꯫ ꯑꯗꯨꯏꯗꯣ ꯉꯥ ꯐꯥꯕ ꯆꯠꯄꯗꯣ ꯌꯥꯗꯣꯏꯔꯥ ꯈꯣꯠꯇꯣꯏꯔꯥ꯫ ꯑꯩꯈꯣꯏꯗꯤ ꯏꯟ ꯀꯩꯀꯩꯗꯨ ꯀꯩꯝꯇ ꯂꯩꯇꯦꯕ ꯅꯣꯏꯗꯤ ꯑꯃꯨꯛ ꯏꯟꯅꯗꯤ ꯅꯨꯄꯥ ꯏꯟ ꯀꯩꯀꯩ ꯂꯩꯕꯅꯤꯅ꯫ ꯑꯗꯨ ꯍꯣꯔꯦꯟ ꯍꯧꯖꯤꯛꯇꯤ ꯇꯨꯔꯦꯟꯗꯣ ꯌꯥꯝ ꯊꯦꯜꯂꯕꯅꯤꯅ꯫ ꯑꯗꯨꯝ ꯔꯨꯝꯍꯨ ꯀꯩꯇꯥꯥꯔꯁꯨ ꯍꯩꯔꯅꯤ ꯑꯗꯨ ꯅꯣꯏꯒꯤꯗ꯫ ꯑꯩꯈꯣꯏ ꯂꯨꯍꯨꯛꯄꯨꯗꯤ ꯂꯩꯅꯦꯕꯀꯣ ꯑꯗꯨ ꯅꯣꯏꯒꯤꯗꯤ꯫ ꯏꯟ ꯀꯩꯀꯩꯗꯨꯣ ꯂꯩꯒꯗ꯭ꯔꯥ ꯈꯣꯠꯀꯗ꯭ꯔꯥ ꯍꯪꯒꯦ ꯇꯧꯔꯛꯏꯅꯦ꯫
ꯌꯥꯏꯌꯦ ꯀꯩꯅꯣ ꯑꯗꯨꯗꯤ ꯑꯩꯅ ꯌꯥꯝ ꯄꯥꯝꯕ ꯄꯣꯠꯅꯤ ꯀꯩꯅꯣ ꯑꯗꯨꯗꯤ꯫ ꯉꯔꯥꯡꯅ ꯍꯥꯟꯅ ꯄꯥꯎ ꯍꯥꯏꯔꯛꯑꯣꯗ꯭ꯔꯣ ꯉꯁꯥꯏꯅ ꯑꯩꯅ ꯂꯣꯏ ꯑꯦꯔꯦꯟꯖ ꯇꯧꯔꯒ꯫ ꯄꯣꯠꯇꯣ ꯇꯧꯔꯒ ꯑꯗꯨꯝ ꯄꯨꯔꯛꯑꯁꯨ ꯌꯥꯕꯗꯨꯕꯨ ꯂꯣꯏ ꯂꯩ ꯑꯩꯈꯣꯏꯒꯤ꯫ ꯑꯩ ꯀꯩꯅꯣ ꯑꯩꯒꯤ ꯍꯥꯡꯒꯦꯟ ꯑꯆꯧꯕ ꯑꯅꯤ ꯂꯩ꯫ ꯑꯗꯨꯕꯨ ꯂꯣꯏꯅꯃꯛ ꯁꯨꯅ ꯂꯩ ꯊꯧꯔꯤ ꯊꯧꯔꯥꯡ ꯄꯧꯔꯥ ꯅꯨꯡꯂꯥ ꯀꯔꯤ ꯀꯔꯥ ꯂꯣꯏꯅꯃꯛ꯫ ꯑꯩꯅ꯫
ꯑ ꯍꯥꯥ꯫
ꯅꯪ ꯍꯧꯖꯤꯛ ꯆꯥꯛ ꯆꯥꯗꯕꯤ ꯊꯛꯄ ꯈꯣꯠꯄ ꯇꯧꯕꯗꯣ ꯍꯣꯔꯦꯟ ꯃꯔꯛꯇ꯫ ꯋꯥꯕ ꯈꯣꯠꯄ ꯇꯧꯔꯦꯗꯣ ꯍꯣꯏ ꯉꯥ ꯐꯥꯕꯩ ꯃꯅꯨꯡꯗꯨꯕꯨꯗꯤ ꯀꯩꯁꯨ꯫ ꯋꯥꯔꯣꯏꯕꯀꯣ ꯑꯗꯨꯝ ꯍꯣꯔꯦꯟ ꯑꯗꯨꯒ ꯂꯣꯏꯔꯀꯥꯟꯗꯗꯤ ꯌꯥꯝ ꯋꯥꯗꯣꯏꯅꯦꯕ ꯑꯗꯨ ꯅꯪ ꯀꯩ ꯀꯔꯤꯅꯣ ꯆꯥꯛ ꯆꯥꯗ꯭ꯔꯁꯨ ꯈꯔ ꯆꯥꯐꯝ ꯑꫭꯏꯗꯧꯕ ꯇꯜꯂ ꯀꯩꯅꯣꯃ ꯆꯠꯁꯤꯜꯂ ꯂꯥꯛꯑꯣꯗꯅ ꯑꯩꯒꯤ ꯅ ꯂꯨꯆꯤꯡꯕꯣꯏ ꯀꯩꯔꯤꯕꯣꯏꯅ ꯇꯧꯔꯒ ꯑꯗꯨꯝ ꯑꯩ ꯒꯥꯔꯤ ꯊꯧꯔ ꯂꯧꯔ ꯂꯥꯛꯑꯒꯦ ꯑꯗꯨꯒ ꯑꯗꯨꯝ ꯆꯠꯂꯁꯦ
ꯍꯣꯏ ꯑꯗꯨꯗꯤꯅꯦ ꯎꯝ ꯀꯩꯅꯣ ꯇꯧ ꯎꯝ ꯆꯥꯛꯄꯁꯦ ꯂꯣꯏꯈ꯭ꯔꯕꯅꯦꯕꯀꯣ ꯑꯗꯨꯗꯩ ꯍꯤꯟꯖꯥꯡꯗꯤ ꯊꯣꯡꯗ꯭ꯔꯤꯕ ꯎꯁꯣꯏ ꯁꯣꯏꯍꯧꯔꯤꯕ꯫ ꯁꯣꯏꯗꯣꯟ ꯍꯥꯏꯗꯣꯔꯣ ꯁꯣꯏ ꯍꯥꯏꯗꯣꯏꯔꯣ ꯈꯪꯗꯦ ꯂꯥꯏ ꯋꯥ ꯍꯥꯏꯗꯣꯏꯔꯣ ꯀꯩꯅꯣꯝ ꯑꯩꯈꯣꯏꯒꯤ꯫ ꯀꯩꯅꯣ ꯃꯥꯟꯕꯗꯣ ꯋꯥ ꯃꯀꯛ ꯃꯀꯛ ꯃꯥꯟꯕꯗꯣ ꯁꯣꯏꯍꯧꯔꯤꯕ ꯏꯔꯣꯟꯗꯣꯏꯔ ꯀꯥꯡꯍꯧꯗꯣꯏꯔ ꯈꯪꯗꯦꯕ꯫ ꯑꯗꯨꯗꯤ ꯑꯩꯒꯤ ꯔꯨꯝꯒꯨꯝꯕ ꯑꯃ ꯍꯧꯖꯤꯜꯂꯒ ꯑꯗꯨꯝ ꯆꯥꯥꯁꯜꯂꯒꯦ ꯐꯠꯍꯥꯎꯅ ꯑꯗꯨꯗꯨꯒ ꯑꯩ ꯂꯣꯏꯁꯟꯅꯕ ꯇꯧꯒꯦ꯫ ꯅꯠꯇ꯭ꯔꯗꯤ ꯍꯣꯔꯦꯟ ꯅꯨꯡꯁꯥ ꯁꯥꯒꯠꯂꯒ ꯍꯥꯏꯒꯠꯂ ꯆꯠꯄꯗꯣ ꯅꯨꯡꯁꯥ ꯍꯥꯏꯒꯠꯂ ꯆꯠꯄꯗꯨꯗꯤ꯫ ꯀꯩꯅꯣ ꯇꯧꯅꯦꯕ ꯋꯥꯁꯨ ꯋꯥꯅꯦꯕ ꯑꯗꯒꯤ ꯄꯣꯠꯆꯩꯁꯤꯁꯨ ꯄꯨꯗꯣꯏꯅꯤꯗꯅ꯫ ꯑ ꯑꯩ ꯍꯪꯒꯦꯟ ꯀꯔꯤ ꯀꯔꯥꯁꯦ ꯍꯥꯟꯅ ꯀꯩꯅꯣ ꯇꯧꯁꯟꯈꯤꯒꯦ ꯊꯧꯔꯤ ꯇꯧꯔꯒ ꯑꯩ꯫ ꯄꯨꯟꯖꯟꯈꯤꯒꯦ ꯍꯣꯔꯦꯟ ꯑꯩꯈꯣꯏꯒꯤ ꯌꯥꯟꯕ ꯅꯨꯡꯉꯥꯏꯅꯕꯒꯤ ꯃꯑꯣꯡꯗ꯫
ꯑꯗꯨ ꯏꯟ ꯀꯀꯥ ꯏꯟ ꯀꯀꯥꯗꯨꯅ ꯊꯤꯔꯁꯦ
ꯇꯨꯡꯒꯣꯟ ꯀꯩꯗ ꯂꯩꯕ꯭ꯔꯣ ꯀꯃꯥꯏꯅ ꯇꯧꯒꯦ ꯇꯨꯡꯒꯣꯟꯗ ꯍꯥꯞꯇꯗꯤ ꯌꯥꯔꯣꯏ ꯉꯥꯗꯣ ꯍꯣꯔꯦꯟꯅꯤꯀꯣ ꯑꯗꯨꯝ ꯍꯥꯏꯗꯤ ꯆꯦꯔꯪꯗ ꯀꯩꯗ ꯍꯥꯥꯞꯆꯟꯕꯗꫭ ꯍꯩ ꯅꯨꯡꯁꯥꯗꯣ ꯁꯥꯕꯅꯤꯅ ꯀꯠꯈꯤꯅꯦꯕ ꯑꯗꯨꯗꯨꯒꯤ ꯇꯨꯡꯒꯣꯟ ꯑꯃ ꯇꯧꯔꯒ
ꯑꯩꯈꯣꯏꯒꯤ ꯀꯩꯅꯣꯒꯤ ꯇꯨꯡꯈꯣꯟꯗꯣ ꯂꯩꯕꯅꯦꯕ ꯑꯩꯈꯣꯏꯒꯤ ꯋꯥꯆꯦꯠꯀꯤ ꯇꯨꯡꯕꯣꯟꯗꯣ
ꯑꯗꯨꯗꯨ ꯀꯗꯥꯥꯏꯗ ꯂꯩꯔꯝꯗꯣꯏꯣ ꯑꯗꯨꯗꯤ ꯄꯥꯛ ꯁꯤꯖꯤꯟꯅꯗꯕꯅꯤꯅ ꯑꯩꯕꯨ ꯈꯪꯗꯦꯅꯦ ꯌꯥꯝ ꯀꯟꯅ ꯆꯥꯎꯕꯗꯤ ꯑꯣꯏꯗ ꯅꯠꯇꯕꯤ ꯃꯌꯥ ꯑꯣꯏꯔꯕ ꯇꯧꯕ ꯑꯃ ꯂꯩꯕꯅꯦꯕ
ꯎꯝ ꯎꯝ
ꯑꯁ ꯑꯗꯨ ꯑꯝꯇ ꯑꯗꯨ ꯊꯤꯗꯗꯤ ꯁꯨꯡꯉꯥꯏ ꯌꯥꯔꯣꯏꯗ꯭ꯔꯣ ꯅꯠꯇ꯭ꯔꯒ ꯀꯩꯅꯣꯗꯨꯗꯤ ꯌꯥꯕ꯭ꯔꯥ ꯎꯝ ꯑꯃ ꯑꯩꯈꯣꯏꯒꯤ ꯎꯝ ꯄ꯭ꯂꯥꯁꯇꯤꯛꯀꯤ ꯑꯩꯈꯣꯏꯒꯤ ꯖꯥꯂꯤꯒꯤ ꯑꯃ ꯑꯩꯈꯣꯏꯒꯤ ꯀꯩꯅꯣ ꯄꯨꯈ꯭ꯔꯤꯗ ꯑꯗꯨꯝ ꯇꯨꯔꯦꯟꯗ ꯅꯠꯇ꯭ꯔꯒ ꯄꯨꯈ꯭ꯔꯤꯗ ꯑꯗꯨꯝ ꯇꯤꯡꯉꯒ ꯑꯗꯨꯝ ꯊꯝ ꯌꯥꯕꯤꯗꯣ ꯑꯩꯈꯣꯏꯒꯤ ꯉꯥ ꯀꯟꯅꯅꯕ ꯑꯃ ꯂꯩꯕꯗꯣ ꯑꯗꯨꯗꯨꯗꯣ ꯍꯣꯔꯦꯟ ꯑꯗꯨꯝ ꯀꯩꯅꯣ ꯑꯩꯈꯣꯏꯅ ꯉꯥ ꯐꯥꯒꯗꯕ ꯖꯒꯥꯗꯨꯗ ꯑꯗꯨꯝ ꯊꯝꯃꯒꯥ ꯑꯗꯨꯝ ꯍꯥꯞꯆꯜꯂꯒ ꯑꯗꯨꯝ ꯊꯝꯕ ꯌꯥꯏꯗꯅ
ꯎꯝ
ꯑꯗꯨꯒꯨꯝꯕꯗꯤ ꯂꯩꯌꯦ ꯈꯪꯗꯕ꯭ꯔꯣ ꯑꯩ ꯍꯥꯏꯁꯦ
ꯈꯪꯉꯦ ꯈꯪꯉꯦ ꯑꯗꯨ ꯅꯨꯡꯉꯥꯏꯒꯗ꯭ꯔꯥ ꯈꯪꯗꯣꯏꯅꯦ ꯑꯗꯨꯕꯨ ꯑꯩꯅ ꯈꯟꯕꯅ ꯇꯨꯡꯒꯣꯟꯒꯨꯝꯕ ꯂꯩ ꯇꯥꯔꯒꯗꯤ ꯏꯁꯤꯡꯗꯣ ꯈꯤꯇꯪ ꯂꯨꯞ ꯈꯣꯠꯄ ꯇꯧ ꯇꯥꯔꯁꯨ ꯆꯣꯠꯂ ꯂꯩꯔꯗꯤ ꯐꯩꯗꯅꯀꯣ ꯑꯥꯗ ꯍꯤꯡꯖ ꯂꯩꯗꯅ ꯑꯗꯨ ꯅꯠꯇ ꯇꯥꯔꯒꯗꯤ ꯀꯪꯉ ꯀꯪꯈꯤꯅꯦ ꯇꯧꯕꯅ ꯄꯨꯡꯒꯗꯧ ꯃꯥꯟꯕꯀꯣ
ꯇꯤ ꯍꯧꯖꯤꯛꯀꯤꯗꯨꯁꯨꯅꯦ ꯍꯧꯖꯤꯛꯀꯤꯗꯨꯁꯨ ꯑꯗꯨꯝ ꯑꯗꯨꯝ ꯍꯤꯡꯉꯒ ꯑꯗꯨꯝ ꯂꯩꯗꯣꯏꯅꯦ ꯑꯩꯒꯤ ꯂꯦꯞꯃꯨꯛ ꯋꯥꯡꯉꯤꯕ ꯈꯣꯕ꯭ꯔꯣ ꯍꯧꯖꯤꯛꯀꯤ ꯀꯅꯣ ꯀꯩꯅꯣꯁꯦ ꯍꯧꯖꯤꯛꯀꯤ ꯇꯨꯡꯈꯣꯟꯁꯦ ꯑꯩꯒꯤ ꯂꯦꯞꯃꯨꯛ ꯋꯥꯡꯉꯤꯕ ꯄ꯭ꯂꯥꯁꯇꯤꯛꯀꯤꯁꯤꯗꯤ ꯑꯩꯈꯣꯏꯒꯤ ꯁꯝꯅ ꯍꯥꯏꯔꯀꯥꯟꯗꯅꯦ ꯑꯩꯈꯣꯏꯒꯤ ꯏꯟꯒꯨꯝꯕꯁꯤꯅꯅꯦ ꯑꯗꯨꯝ ꯑꯩꯒꯤ ꯂꯦꯞꯃꯨꯛ ꯋꯥꯡꯃꯅ ꯁꯥꯔꯒ ꯑꯩꯈꯣꯏꯒꯤ ꯔꯥꯎꯟ ꯑꯣꯏꯅ ꯎꯟꯁꯤꯜꯂꯒꯅꯦ ꯑꯩꯈꯣꯏꯒꯤ ꯃꯥꯒꯤ ꯈ꯭ꯋꯥꯏ ꯃꯇꯣꯟꯗꯨꯗ ꯌꯣꯠ ꯑꯃꯅ ꯀꯩꯅꯣ ꯇꯧꯔꯒ ꯆꯒꯣꯛ ꯀꯣꯏꯔꯒꯅ ꯍꯦꯟꯗꯜ ꯄꯥꯏꯐꯝ ꯄꯥꯟꯕꯩ ꯋꯥꯅꯤꯗ ꯑꯗꯨ ꯁꯥꯡꯅ ꯑꯗꯨꯝ ꯊꯥꯗꯔ ꯊꯝꯈꯤꯕꯗ ꯉꯥꯗ ꯍꯥꯞꯆꯟꯒꯔꯒ ꯑꯗꯨ ꯉꯥ ꯆꯣꯡꯊꯣꯛꯄꯁꯨ ꯉꯝꯗꯧ ꯅꯠꯇꯦ ꯍꯥꯏꯕ ꯑꯗꯨꯅꯅꯤ ꯈ꯭ꯋꯥꯏ ꯐꯗꯣꯏꯅꯤ
ꯍꯣꯏ ꯌꯥꯏꯌꯦ ꯑꯗꯨꯗ ꯑꯗꯨꯝ ꯀꯩꯅꯣ ꯇꯧꯕꯒꯗ꯭ꯔꯣ ꯑꯗꯨ ꯀꯌꯥꯝ ꯆꯥꯎꯕ ꯄꯣꯠꯅꯣ
ꯆꯥꯎꯗꯦ ꯁꯥꯡꯕꯩ ꯋꯥꯅꯤ ꯃꯤ ꯆꯥꯎꯗꯤ ꯆꯥꯎꯗꯦ ꯍꯥꯏꯕ ꯑꯩꯈꯣꯏꯒꯤꯅꯦ ꯕꯥꯇꯤꯟ ꯑꯃꯃꯨꯛꯀꯤ ꯆꯥꯡ ꯃꯨꯛꯇꯅꯦꯕ ꯃꯣꯏꯅ ꯃꯈꯥ ꯂꯥꯎꯗꯣꯏꯁꯤ ꯕꯥꯇꯤꯟ ꯑꯆꯧꯕꯤꯗꯣ
ꯄ꯭ꯂꯥꯁꯇꯤꯛꯀꯤ ꯊꯣꯛꯄ ꯄꯥꯇꯤꯟ ꯑꯆꯧꯕꯗꯣ ꯑꯩꯈꯣꯏ ꯔꯪꯒ ꯍꯥꯞꯅꯕꯒꯤ ꯑꯆꯧꯕꯗꯣ ꯑꯗꯨꯒꯨꯝꯕ ꯃꯈꯥ ꯃꯨꯇ ꯂꯥꯎꯗꯣꯏꯅꯦꯕ ꯃꯥꯒꯤ ꯀꯩꯅꯣꯁꯦ ꯃꯥꯕꯨ ꯁꯦ ꯑꯗꯨ ꯃꯕꯨꯛꯇꯨ ꯌꯥꯝ ꯂꯨꯕ ꯍꯥꯏꯇꯥꯔꯦ ꯑꯗꯨꯒ
ꯑꯣ ꯑꯗꯨꯁꯨ ꯌꯥꯅꯤ ꯌꯥꯕꯨꯗꯤ ꯈꯪꯉꯦ ꯈꯪꯉꯦ ꯅꯪꯒꯤꯗꯣ ꯑꯩꯅ ꯑꯃꯨꯛ ꯀꯀꯥ ꯁꯨꯆꯠ ꯀꯀꯥ ꯀꯀꯥ ꯇꯧꯔ ꯆꯠꯄꯗꯣ ꯑꯗꯨꯃꯥꯏꯅ ꯈꯪꯉꯦ ꯑꯪ ꯑꯁꯪꯕ ꯃꯆꯨꯒꯤꯗꯣ ꯑꯪ ꯍ ꯑꯗꯨꯅꯕꯨꯗꯤ ꯐꯗꯤ ꯐꯗꯣꯏꯅꯤ ꯑꯗꯨꯗꯣ ꯃꯆꯥ ꯃꯁꯨ ꯐꯥꯕꯗꯗꯤ ꯑꯗꯨꯝꯃꯨꯛ ꯅꯨꯡꯉꯥꯏꯒꯗ꯭ꯔꯥ ꯈꯪꯗꯕꯩ
ꯑꯗꯨꯝ ꯑꯗꯨ ꯍꯔꯣꯏꯌꯦ ꯀꯩꯝꯇ ꯄꯔꯣꯏ ꯍꯥꯏꯕ ꯀꯩꯝ ꯅꯥꯟꯊꯣꯛꯑꯦꯕ ꯃꯆꯥ ꯑꯣꯏꯔꯁꯨ ꯑꯗꯨꯒ ꯍꯧꯖꯤꯛꯀꯤ ꯇꯨꯡꯒꯣꯟ ꯑꯃ ꯈ꯭ꯋꯥꯡꯗ ꯈ꯭ꯋꯥꯡꯂꯒ ꯄꯨꯟꯕꯗꯣ ꯑꯗꯨꯁꯨ ꯂꯩꯕꯅꯦꯕ ꯑꯗꯨꯗꯨ ꯑꯩ ꯀꯔꯥꯏ ꯂꯩꯈ꯭ꯔꯕꯅꯣ ꯑꯗꯨꯗꯤ ꯁꯨꯝ ꯁꯤꯖꯤꯟꯅꯗꯕꯅꯤꯅꯅꯦ ꯈꯪꯉꯔꯣꯏꯕ ꯐꯤꯕꯝ ꯊꯤꯔꯒꯕꯨꯗꯤ ꯈꯪꯅꯤ ꯑꯗꯨꯁꯨ ꯃꯇꯝ ꯌꯥꯝ ꯂꯧꯔꯅꯦꯕ ꯊꯤꯕ ꯃꯇꯝꯗ ꯑꯗꯨ ꯁꯔꯨꯛꯄꯨꯗꯤ ꯍꯧꯖꯤꯛꯀꯤꯗꯨ ꯄꯨꯕꯅ ꯐꯔꯦ ꯑꯗꯨꯒ ꯍꯪꯒꯦꯟ ꯑꯅꯤꯗꯨꯕꯨꯗꯤ ꯑꯩꯅ ꯑꯩꯈꯣꯏꯒꯤ ꯑꯩꯈꯣꯏ ꯌꯨꯝꯒꯤ ꯑꯁꯣꯝ ꯅꯥꯀꯟꯒꯤ ꯑꯋꯥꯡ ꯊꯪꯕꯒꯤ ꯀꯩꯅꯣ ꯑꯩꯈꯣꯏꯒꯤ ꯒꯥꯂꯤꯁꯦ ꯆꯥꯐꯝꯁꯦ ꯆꯍꯤꯁꯤꯗ ꯑꯩꯅ ꯌꯥꯟꯁꯤꯜꯂꯒ ꯊꯝꯃꯦꯕ ꯄꯧꯔꯥ ꯅꯨꯡꯉꯥ ꯀꯔꯤ ꯀꯔꯥ ꯍꯧꯖꯤꯛ ꯊꯤꯔꯤꯣꯏꯁꯦ ꯊꯧꯔꯤꯒ ꯊꯧꯔꯤꯒ ꯏꯟꯒꯅꯤ ꯊꯤꯗꯣꯏꯁꯦ ꯊꯧꯔꯤ ꯌꯦꯅꯤꯡꯒꯗꯤ ꯃꯐꯝ ꯑꯗ ꯑ ꯆꯦꯔꯪ ꯑꯝꯇ ꯍꯟꯖꯜꯂꯒ ꯊꯝꯈꯤꯕꯅꯦꯕ ꯑꯩꯅ
ꯎꯝ ꯎꯝ ꯍꯣꯏ ꯑꯗꯨ ꯅꯪ ꯍꯣꯏ ꯑꯗꯨ ꯅꯪ ꯊꯤꯔꯝꯃꯑꯣ ꯑꯗꯨꯗꯨꯒꯅꯦ ꯅꯪ ꯊꯤꯕ ꯍꯥꯏꯁꯦ ꯀꯨꯏꯅ ꯆꯪꯗꯧ ꯃꯥꯜꯂꯦ ꯄꯨꯡꯈꯥꯏ ꯑꯃ ꯀꯩ ꯑꯃ ꯆꯪꯗꯧ ꯃꯥꯜꯂꯦ ꯑꯩꯁꯨ ꯁꯤꯗ ꯍꯣꯏ ꯅꯪ ꯍꯣꯔꯦꯟ ꯀꯩꯀꯩ ꯀꯥꯗꯅꯕ ꯈꯣꯠꯇꯅꯕꯀꯣ ꯃꯥꯏ ꯀꯩꯀꯩꯗꯁꯨ ꯈꯔ ꯀꯩ ꯁꯟ ꯏꯁꯀ꯭ꯔꯤꯟꯅꯤ ꯈꯪꯗꯦ ꯑꯗꯒꯤ ꯃꯣꯏ ꯇꯩꯅꯕ ꯇꯅꯥꯅ ꯈꯔ ꯀꯩ ꯂꯩꯕꯗꯣ ꯑꯗꯨ ꯇꯩꯁꯤꯜꯂꯛꯑꯣ ꯑꯗꯩ ꯈꯨꯗꯥꯡ ꯑꯁꯥꯡꯒꯤ ꯂꯩꯁꯤꯜꯂꯛꯑꯣ ꯁꯥꯔꯁꯨ ꯁꯥꯥꯟꯅꯀꯣ ꯃꯁꯥ ꯑꯃꯨꯛ ꯂꯤꯈꯤꯕꯗꯨꯅ ꯐꯕꯅꯤ ꯅꯠꯇ꯭ꯔꯗꯤ ꯈꯨꯠꯀꯨꯝꯕ ꯀꯩꯒꯨꯝꯕ ꯗꯥꯏꯔꯦꯛ ꯅꯨꯡꯁꯥꯅꯤꯡꯉꯦꯕꯗꯣ ꯑꯗꯨꯏꯗꯨꯅ ꯍꯥꯏꯗꯤ ꯀꯥꯊꯦꯛꯄ ꯍꯦꯟꯕꯗꯣ ꯑꯗꯨꯃꯥꯏꯅ ꯇꯧꯕꯅꯦꯕꯀꯣ ꯑꯗꯣ ꯑꯩꯣꯏ ꯌꯦꯡꯉꯁꯦ ꯑꯗꯨꯝ ꯅꯪ ꯀꯩꯅꯣ ꯇꯧꯔ ꯑꯗꯨꯗꯤ ꯈꯣꯡ ꯀꯩꯀꯩꯁꯨ ꯀꯩ ꯍꯥꯏꯅꯤ ꯂꯩꯕꯥꯛ ꯀꯩꯀꯩ ꯆꯣꯠꯇꯣꯏꯅ ꯊꯥꯎꯒꯨꯝꯕ ꯀꯩꯒꯨꯝꯕ ꯂꯩꯅ ꯑ ꯆꯆꯥꯊꯥꯎꯒꯨꯝꯕꯗꯣ ꯇꯩꯁꯤꯜꯂꯛꯑꯣ ꯍꯥꯏꯕꯗꯤ ꯃꯍꯤꯛ ꯃꯇꯥꯏꯗꯣ ꯆꯪꯕ ꯉꯝꯗꯅꯕꯀꯣ ꯑꯗꯨꯏꯗꯨ ꯇꯌꯔꯗꯤ ꯈꯔ ꯉꯥꯛꯊꯣꯛꯄ ꯉꯅꯤꯗꯅ ꯑꯗꯨꯃꯥꯏꯅ ꯇꯧꯔꯣ ꯑꯗꯨꯗꯨꯒ ꯐꯥꯗꯤ ꯌꯥꯝ ꯐꯅꯕ ꯃꯥꯜꯂꯦ ꯍꯧꯖꯤꯛꯇꯣ ꯍꯥꯏꯕꯗꯤ ꯁꯤꯡꯗꯨ ꯊꯦꯟꯕꯒꯤꯀꯣ ꯅꯨꯄꯥ ꯏꯟꯁꯨ ꯍꯨꯟꯅꯔꯦ ꯑꯗꯩ ꯏꯟ ꯆꯨꯝꯅ ꯅꯨꯄꯤꯅꯆꯤꯡꯕ ꯏꯁꯨ ꯆꯤꯡꯟꯅꯔꯦ ꯑꯗꯒꯤ ꯀꯩꯅꯣꯁꯨ ꯂꯣꯡꯈꯣꯛꯁꯨ ꯌꯥꯝ ꯇꯥꯟꯅꯕꯅꯦꯕ ꯉꯁꯥꯏ ꯐꯥꯕꯗ ꯃꯤ ꯌꯥꯝ ꯐꯥꯅꯍꯧꯋꯦꯕꯀꯣ ꯑ ꯁꯨꯝ ꯐꯥꯕꯗꯣ ꯉꯥ ꯐꯥꯕ ꯐꯥꯗꯕ ꯅꯠꯇꯕ ꯑꯗꯨꯝ ꯐꯥꯕꯒꯤ ꯑꯃ ꯅꯨꯡꯉꯥꯏꯕ ꯑꯃ ꯂꯩꯕꯗꯣ ꯑꯗꯨ ꯅꯨꯡꯉꯥꯏꯗꯧ ꯃꯥꯟꯕꯗꯨꯁꯨ ꯁꯨꯝ ꯍꯪꯉꯛꯄꯅꯤꯗ
ꯀꯩꯅꯣꯗꯤ ꯑꯩꯈꯣꯏꯒꯤ ꯄ꯭ꯂꯥꯁꯇꯤꯛꯀꯤ ꯀꯩꯅꯣ ꯕꯨꯠꯇꯣ ꯑꯗꯨꯗꯣ ꯎꯞꯄꯗꯤ ꯌꯥꯗ꯭ꯔꯣ
ꯌꯥꯏꯗꯤ ꯀꯥꯏꯒꯦꯗ ꯅꯪ ꯑ ꯄꯥꯝꯕꯅꯦ ꯑꯗꯨꯣ ꯎꯞꯄ ꯍꯥꯏꯁꯦ ꯅꯪ ꯍꯥꯏꯗꯤ ꯍꯧꯖꯤꯛꯇꯤ ꯑꯃꯨꯛ ꯂꯩꯥꯏꯅꯥꯡ ꯀꯀꯩ ꯂꯩꯕ ꯄꯨꯊꯈ꯭ꯔꯗꯤ ꯆꯤꯡꯈꯠꯄꯗꯣ ꯋꯥꯒꯅꯤ ꯑꯗꯨꯒꯤ ꯋꯥꯗ ꯑꯌꯥꯝꯕꯅꯗꯤ ꯍꯧꯖꯤꯛꯇꯤ ꯈꯣꯡꯁꯨꯦ ꯆꯄꯜ ꯀꯩꯀꯩ ꯊꯣꯡꯗꯕꯤꯗꯀꯣ ꯌꯥꯝ ꯍꯥꯡꯗꯣꯛꯑꯒ ꯆꯠꯄꯗꯨꯅ ꯅꯨꯡꯉꯥꯏꯕꯅꯤ ꯌꯥꯝ ꯄꯨꯊꯈ꯭ꯔꯒ ꯄꯨꯀꯠꯅꯕꯗ ꯑꯗꯨ ꯍꯦꯟꯅ ꯑꯋꯥꯕ ꯑꯃ ꯑꯣꯏꯕꯅꯦꯕ ꯍꯣꯏ ꯌꯦꯡꯉꯁꯦ ꯑꯗꯣ ꯑꯗꯨꯝ ꯄꯨꯗꯤ ꯄꯨꯁꯤꯜꯂꯛꯑꯣ ꯑꯗꯨꯒ ꯐꯗꯕ ꯑꯃꯗꯣ ꯑꯗꯨꯝ ꯍꯥꯏꯕꯗꯤ ꯇꯣꯡꯗꯕꯨ ꯅꯨꯡꯉꯥꯏꯔꯕ꯭ꯔꯥ ꯌꯦꯡꯉꯁꯦ
ꯕꯨ ꯇꯣꯡꯅꯤꯡꯉꯦ ꯍꯥꯏꯕꯗꯤꯀꯣ ꯎ ꯈꯅꯤꯡ ꯍꯦꯛꯇ ꯀꯥꯏꯒꯜꯂꯦꯕ ꯑꯩꯈꯣꯏꯗꯤ ꯍꯧꯖꯤꯛꯄꯨꯗꯤ ꯀꯩꯝ ꯀꯥꯏꯗꯦꯕꯀꯣ ꯂꯩꯕꯥꯛ ꯍꯦꯛ ꯊꯦꯝꯃꯒ ꯑꯩꯈꯣꯏ ꯂꯩꯈꯣꯝ ꯀꯩꯀꯥꯗ ꯁꯨꯝ ꯄꯥꯅ ꯂꯩꯈꯣꯝꯗ ꯄꯥꯛꯅ ꯀꯨꯝꯕ ꯅꯠꯇꯕꯅꯤꯅ ꯅꯣꯡꯐꯥꯗ ꯀꯨꯝꯕꯗ ꯍꯥꯏꯕꯗꯨ ꯑꯣꯏꯕ ꯑꯗꯨꯗꯤ ꯑꯩꯅ ꯈꯨꯅꯤꯡ ꯀꯥꯏꯕꯗ ꯇꯟꯕꯒꯤꯅꯤꯗ ꯚꯨꯠꯇꯨ ꯇꯣꯡꯉꯒꯗꯤ ꯐꯩꯗꯅ ꯉꯥꯛꯊꯣꯛꯑꯦꯗꯅ
ꯍꯣꯏ ꯑꯗꯨ ꯄꯨꯊꯔꯗꯤ ꯑꯃꯨꯛ ꯅꯨꯡꯉꯥꯏꯇꯗꯅ
ꯎꯝ
ꯏꯒꯤ ꯋꯥꯟꯗ
ꯃꯥꯏ ꯀꯥꯗꯅꯕꯗꯨꯕꯨꯗꯤ ꯀꯩꯅꯣꯗꯣ ꯍꯤꯗꯥꯛꯇꯣ ꯑꯗꯨꯝ ꯇꯩꯁꯜꯂꯅꯤ ꯁꯁꯄꯤꯦꯟꯗ ꯐꯅꯌꯥꯝ ꯇꯩꯁꯜꯂꯅꯤ ꯑꯗꯨꯏ ꯃꯊꯛꯇꯨꯗ ꯆꯟꯗꯣꯟꯗꯣ ꯆꯟꯗꯣꯟ ꯑꯉꯧꯕ ꯑꯗ ꯀꯣꯄꯤ ꯆꯟꯗꯣꯟ ꯑꯉꯨꯝ ꯍꯥꯏꯇꯥꯗ ꯆꯟꯗꯣꯟ ꯑꯉꯧꯕꯗꯨ ꯂꯩꯈꯤꯕꯅꯦ ꯑꯗꯨ ꯆꯟꯗꯣꯟ ꯑꯉꯧꯕꯗꯣ ꯇꯧꯔꯒ ꯈꯔ ꯊꯥꯔꯞ ꯇꯧꯔ ꯇꯩꯁꯜꯍ ꯂꯣꯏꯔꯦ ꯀꯗꯧ ꯏꯀꯥꯏꯕꯤꯗꯣꯏꯅꯣ ꯀꯥꯊꯦꯛꯇ꯭ꯔ ꯂꯣꯏꯔꯦ
ꯀꯥꯏ ꯑꯣꯏꯔꯦ ꯑꯗꯨ ꯀꯣꯏꯁꯤ ꯅꯨꯄꯥꯇꯅꯤ ꯐꯥꯏꯁ ꯇꯩꯌꯦꯁꯨ ꯅꯍꯥꯟꯅꯦ ꯑꯗꯨꯝ ꯐꯥꯕ ꯆꯠꯂꯨꯏꯕ ꯑꯗꯨꯗꯨꯀꯥꯟꯗꯅꯦ ꯑꯗꯨꯝ ꯐꯖꯅ ꯁꯟ ꯏꯁꯀ꯭ꯔꯤꯟꯗꯣ ꯐꯖꯅ ꯊꯥꯅ ꯇꯩꯔꯦ ꯑꯗꯒꯤꯗꯤ ꯈꯨꯗꯥꯡꯁꯥꯡꯒꯤꯗꯤ ꯆꯤꯜꯂꯦ ꯑꯣ ꯃꯥꯏꯗꯨꯕꯨꯗꯤ ꯀꯩꯅꯣ ꯇꯩꯍꯧꯗꯦ ꯍꯥꯏꯗꯤ ꯅꯨꯡꯁꯥꯔꯣꯝꯗ ꯑꯣꯟꯊꯠ ꯠꯇ꯭ꯔ ꯂꯣꯏꯔꯦ ꯑꯗꯣ ꯇ ꯅꯨꯄꯤꯒꯨꯝꯕ ꯑꯃ ꯑꯩꯈꯣꯏ ꯂꯧ ꯁꯨꯕꯗ ꯀꯩꯗꯧꯕꯗ ꯎꯞꯅꯕ ꯈꯤꯇꯪ ꯐꯟꯗꯣꯛꯄ ꯑꯃ ꯂꯩꯗꯅ ꯑꯗꯨꯒꯨꯝꯕꯗꯤ ꯂꯩꯕ꯭ꯔꯥ ꯑꯗꯨꯝ ꯎꯞꯇꯨꯜ ꯑꯥꯂꯥꯗꯤ ꯀꯩꯝꯇ ꯋꯥꯔꯣꯏ
ꯑꯗꯨꯗꯤ ꯑꯗꯨꯃꯛꯇꯤ ꯂꯩꯇꯦ ꯑꯗꯨꯒ ꯁꯥꯇꯤꯟ ꯑꯃ ꯀꯣꯛꯇ ꯊꯦꯠꯄꯤꯗꯣ ꯀꯣꯛꯇ ꯑꯗꯨꯝ ꯊꯦꯠꯆꯜꯂꯒ ꯇꯨꯞꯄꯤꯒꯤ ꯇꯥꯏꯞ ꯇꯧꯕꯗꯣ ꯑꯗꯨ ꯂꯩ
ꯑꯣ ꯑꯗꯨ ꯑꯣꯏꯔꯁꯨ ꯌꯥꯏ ꯑꯗꯨꯅ ꯅꯨꯡꯉꯥꯏꯕ ꯍꯦꯟꯗꯣꯏꯅꯤ
ꯎꯝ
ꯌꯥꯡꯕꯅꯦꯕ ꯑꯗꯨꯅ ꯍꯥꯏꯗꯤ ꯑꯗꯨꯝ ꯅꯣꯝꯗ ꯈꯣꯠꯇꯕ ꯇꯧꯕ ꯅꯨꯡꯉꯥꯏꯕꯗꯣ ꯑꯗꯨꯝ ꯅꯨꯡꯁꯥꯔꯣꯝ ꯃꯥꯏꯀꯩꯗꯣ ꯑꯣꯟꯈꯠꯠꯇ꯭ꯔꯒ ꯂꯣꯏꯔꯦꯕ
ꯄꯥꯛ ꯎꯝ ꯄꯥꯛꯅ ꯁꯤꯖꯤꯟꯅꯗꯕꯩ ꯑꯗꯨꯁꯨ ꯑꯗꯨꯝ ꯍꯜꯂꯒ ꯂꯩꯌꯦ ꯊꯥꯏꯅ ꯑꯩꯈꯣꯏꯕꯝꯅ ꯑꯉꯥꯡ ꯃꯆꯥ ꯄꯇꯔꯨ ꯑꯣꯏꯔꯤꯉꯩꯗ ꯑꯗ ꯁꯤ ꯁꯥꯇꯤꯟꯁꯦ ꯂꯩꯕꯤꯌꯣ ꯂꯩꯕꯤꯌꯨꯅ ꯇꯧꯕꯗꯒꯤ ꯂꯩꯔꯛꯄꯅꯦꯕ ꯑꯗꯨꯏꯗꯣ ꯑꯗꯨꯗꯨꯒ ꯃꯥꯗꯩ ꯉꯥꯏꯍꯥꯛꯇꯪ ꯁꯥꯟꯅꯔꯝꯃꯒ ꯑꯗꯨꯝ ꯑꯉꯥꯡꯅꯤꯅ ꯑꯃ ꯄꯥꯝꯂꯛꯇ꯭ꯔꯦꯗꯅ ꯑꯗꯨꯗꯒꯤ ꯑꯗꯨꯝ ꯊꯝꯕꯅꯤꯗꯗꯤ ꯑꯩꯈꯣꯏꯅꯁꯨ ꯏꯁꯩꯁꯤꯗ ꯄꯥꯛꯅ ꯁꯤꯖꯤꯟꯅꯗꯦꯗꯅ ꯁꯥꯊꯤꯟ ꯑꯄꯥꯛ ꯑꯄꯥꯛꯄ ꯉꯥꯛꯇ ꯂꯩꯅꯕꯅꯤꯅ ꯑꯗꯨꯅ ꯑꯗꯨꯒꯨꯝꯕꯒꯤ ꯑꯗꯨꯒꯨꯝꯕꯒꯤ ꯉꯁꯥꯏ ꯏꯟ ꯁꯣꯕꯗꯗꯤ ꯅꯨꯡꯉꯥꯏꯗꯣꯏꯅꯦꯕ ꯅꯨꯡꯁꯥ ꯈꯟꯕꯗꯗꯤ ꯅꯣꯡ ꯆꯨꯕꯗꯗꯤ ꯑꯗꯨ ꯀꯣꯛ ꯇꯣꯛ ꯀꯣꯛꯀꯤꯩ ꯁꯔꯨꯛ ꯀꯛꯇꯅꯤ ꯃꯥꯅ ꯈꯟꯗꯦ ꯑꯥꯇꯩꯗꯤ ꯀꯩꯁꯨ ꯈꯟꯗꯦꯕ ꯄꯤꯛꯄꯅꯤꯅ ꯑꯗꯨꯒꯤ ꯄꯥꯛꯠꯅ ꯁꯤꯖꯤꯟꯅꯗꯕꯒꯤ ꯍꯟꯕ ꯍꯥꯏꯇꯥꯔꯦ ꯅꯪꯒꯤꯗꯤ ꯀ ꯄꯥꯛꯇ ꯄꯤ ꯂꯩꯔꯝꯒꯅꯤ ꯈꯪꯉꯦ ꯅꯣꯏꯗꯤ
ꯑꯩꯈꯣꯏꯗꯤ ꯂꯩꯌꯦ ꯑꯩꯈꯣꯏꯗꯤ ꯂꯧ ꯁꯨꯕ ꯀꯩꯗꯧꯕ ꯑꯗꯨꯝ ꯎꯞꯅꯕꯅꯤꯅꯀꯣ ꯑꯩꯈꯣꯏ ꯕꯥꯒꯤ ꯑꯗꯨꯝ ꯂꯧ ꯁꯨꯕꯀꯥꯟ ꯆꯠꯄꯗ ꯎꯞꯄꯒꯤ ꯑꯩꯈꯣꯏꯒꯤ ꯑꯃ ꯍꯣꯏ ꯀꯃꯥꯏꯅ ꯍꯥꯏꯗꯣꯏꯅꯣ ꯈꯪꯗꯦ ꯀꯩꯅꯣꯅꯁꯨ ꯎꯁꯨ ꯃꯥꯟꯕ ꯑꯗꯒꯤ ꯀꯟꯗ꯭ꯔꯦ ꯋꯥꯁꯨ ꯍꯥꯏꯗꯤ ꯄꯌꯥꯁꯨ ꯍꯣꯏ ꯂꯤ ꯂꯤꯁꯨ ꯃꯥꯟꯕꯣꯏ ꯂꯤ ꯑꯣꯏꯗꯣꯏꯅꯦ
ꯎꯝ
ꯑꯗꯨꯅꯦ ꯑꯗꯨꯝꯕ ꯑꯃ ꯂꯩ ꯑꯗꯨ ꯎꯞꯄꯅꯤ ꯑꯗꯩ ꯁꯤꯗ ꯉꯛꯇ ꯀꯤꯗꯣꯏꯅꯦꯕ ꯃꯥꯒꯤ ꯊꯧꯔꯤ ꯑꯃ ꯇꯧꯔꯒ ꯉꯥꯛꯛꯇ ꯀꯩ ꯆꯤꯡꯒꯗꯣꯏꯕ ꯑꯗꯣ ꯅꯨꯡꯁꯤꯠꯀꯨꯝꯕ ꯀꯩꯃꯨꯛꯁꯤꯜꯂꯛꯄ ꯀꯀꯥꯟꯗꯗꯤ ꯅꯨꯡꯉꯥꯏꯇꯦꯕ ꯑꯗꯨꯣ ꯈ꯭ꯋꯥꯏ ꯅꯨꯡꯉꯥꯏꯕꯗꯤ ꯍꯧꯖꯤꯛꯀꯤ ꯁꯥꯇꯤꯟ ꯃꯆꯥꯗꯣ ꯑꯗꯨꯗꯨ ꯉꯥꯛꯇ ꯑꯗꯨꯃꯥꯏꯅ ꯇꯧꯔꯗꯤ ꯐꯕꯅꯦ ꯍꯥꯏꯗꯤ ꯂꯧꯐꯝꯕꯤ ꯀꯩ ꯀꯩ ꯃꯌꯥꯝꯁꯨ ꯑꯩꯈꯒꯤ ꯂꯧꯗ ꯊꯕꯛ ꯁꯨꯕ ꯅꯨꯄꯤ ꯃꯌꯥꯝ ꯆꯠꯄꯗꯣ ꯑꯗꯨꯒꯨꯝꯕꯁꯨ ꯑꯗꯨꯒꯨꯝꯕꯗꯤ ꯌꯥꯝ ꯎꯞꯄꯦꯕ ꯍꯥꯏꯗꯤ ꯍꯧꯖꯤꯛꯀꯤ ꯀꯩꯅꯣꯗꯤ ꯇꯣꯄꯤꯗꯩ ꯀꯥꯟꯅꯩ ꯎꯞꯅꯗꯦꯕꯀꯣ ꯅꯨꯡꯁꯤꯠꯀꯨꯝꯕ ꯂꯥꯛꯄ ꯀꯥꯟꯗ ꯌꯥꯡꯕꯒꯤꯗꯤ ꯂꯨꯝꯕ꯭ꯔꯥ ꯌꯥꯡꯕ꯭ꯔꯥ ꯈꯪꯗꯦ ꯀꯩꯅ ꯇꯧꯕꯅꯦꯕ ꯅꯨꯡꯉꯥꯏꯇꯕꯅꯦꯕ ꯁꯥꯇꯤꯟꯗꯨ ꯑꯣꯏ ꯗꯥꯏꯔ ꯑꯗꯨꯝ ꯌꯥꯡꯉꯤꯗꯅꯀꯣ ꯑꯗꯨꯃꯥꯏꯅ ꯇꯧꯅꯕꯅ ꯐꯗꯣꯏꯅꯤ
ꯃꯥꯅꯤ ꯃꯥꯅꯤ ꯉꯁꯥꯏꯒꯤ ꯑꯗꯨꯗꯤ ꯑꯗꯨꯝ ꯃꯉꯣꯟꯗ ꯐꯥꯖꯤꯜꯂ ꯂꯩꯒꯗꯧꯔꯕꯅꯤꯅ ꯅꯨꯡꯁꯤꯠ ꯁꯤꯠꯂꯒꯁꯨ ꯑꯗꯨꯝ ꯄꯥꯏꯊꯣꯛꯑꯔꯣꯏ ꯑꯗꯩ ꯑꯩꯈꯣꯏꯁꯨ ꯑꯩꯈꯣꯏꯅ ꯀꯩꯅꯣꯝ ꯇꯧꯅꯤꯡꯕ ꯃꯇꯝꯗꯁꯨ ꯀꯩ ꯍꯥꯏꯅꯤ ꯌꯥꯝ ꯂꯥꯏꯅ ꯑꯗꯨꯝ ꯇꯧꯕ ꯉꯝꯃꯦꯗꯅ ꯑꯗꯨ ꯁꯦꯠꯅꯕ ꯑꯃ ꯌꯥꯎꯗ꯭ꯔꯦꯗꯅ ꯑꯗꯨ ꯑꯣꯏꯇꯥꯔꯗꯤ ꯁꯦꯟꯅꯕꯗꯤ ꯌꯥꯎꯗ꯭ꯔꯗꯤ ꯐꯔꯦꯗꯅ ꯑꯗꯨ ꯑꯗꯨꯅꯗꯤ ꯐꯔꯦ ꯑꯩꯒꯤꯗꯣ꯫ ꯅꯪꯒꯤ ꯇꯨꯄꯤꯗꯨꯖꯨ ꯀꯩꯁꯨ ꯀꯥꯏꯗꯦ ꯃꯥꯏ ꯃꯔꯤ ꯑꯃ ꯌꯥꯎꯔꯛꯇ꯭ꯔꯣ ꯀꯤꯅꯅꯕꯒꯤ꯫
ꯌꯥꯎꯋꯦ ꯌꯥꯎꯋꯦ ꯌꯥ ꯃꯩꯔꯨꯈꯤꯗꯣꯏꯅꯦ ꯁꯤ ꯀꯩꯅꯣ
ꯑꯗꯨꯅꯤ ꯃꯔꯤꯗꯨꯒꯤ ꯁꯥꯏꯅꯔꯒꯗꯤ ꯅꯪꯁꯨ ꯇꯥꯅꯤꯡꯉꯒ ꯀꯁꯨ ꯂꯩꯇ꯭ꯔ ꯀꯩꯅꯣ ꯅꯨꯡꯁꯤꯠꯔ ꯀꯩ ꯇꯧꯒꯦꯒꯦ ꯑꯗꯨꯝ ꯌꯥꯔꯦ
ꯑꯩꯗꯤ ꯑꯗꯨꯝ ꯇꯥꯔꯛꯄꯩ ꯇꯥꯏꯞꯇ ꯇꯧꯕꯗꯨꯅ ꯑꯗꯨ ꯎꯞꯄꯦꯕ ꯑꯗꯨꯀꯥꯟꯗ ꯈꯤꯇꯪ ꯅꯅꯨꯡꯈꯠꯄ ꯀꯥꯟꯗ ꯃꯄꯥ ꯆꯆꯥꯗꯗꯤ ꯂꯤꯊ ꯅꯨꯡꯠ ꯍꯨꯝꯃ ꯍꯨꯝꯃ ꯇꯥꯔꯒꯦꯠ ꯇꯧꯕꯗꯣ ꯑꯗꯨꯃꯥꯏꯅ ꯇꯧꯋꯦꯕ ꯑꯗꯨꯒꯤꯅꯤꯗ
ꯑꯣ ꯐꯔꯦ ꯑꯗꯨꯗꯤ ꯑꯩ ꯑꯩ ꯂꯣꯏꯁꯟꯅꯕ ꯇꯧꯔꯒꯦꯀꯣ
ꯎꯝ ꯊꯝ